ꯍꯜꯂꯣ ꯇꯥꯏꯀꯣ
ꯍꯣꯏ
ꯀꯩꯗꯧꯔꯝꯃꯤꯅꯣ
ꯑꯩꯁꯦ ꯍꯧꯖꯤꯛꯁꯦ ꯆꯥꯛ ꯇꯣꯛꯑꯒ ꯐꯝꯃꯒ ꯂꯩꯕꯅꯦ ꯅꯪꯗꯤ
ꯑꯥ ꯑꯩꯁꯨꯅꯦ ꯆꯞ ꯆꯥꯔꯦ ꯆꯞ ꯃꯥꯟꯅꯔꯦ
ꯎꯝ ꯀꯔꯤ ꯃꯊꯦꯜ ꯆꯥꯔꯦ
ꯑꯁ ꯕꯤꯟꯁ ꯑꯣꯏꯅ ꯆꯥꯔꯦ ꯅꯪꯗꯤ
ꯍꯥ
ꯕꯤꯟꯁ ꯆꯥꯢ ꯅꯪꯗꯤ ꯀꯩ ꯆꯥꯒꯦ
ꯑꯩꯅ ꯍꯋꯥꯏ ꯑꯁꯥꯡꯕꯤꯗꯣ
ꯑꯣ
ꯑꯗꯨꯒ ꯉꯥ ꯑꯀꯪꯕꯒ ꯆꯥꯏꯌꯦ
ꯍꯥꯎꯕ ꯉꯠꯇ ꯁꯦꯠꯂꯤꯍꯦ
ꯍꯥꯥ
ꯑꯍꯥꯎꯕ ꯉꯥꯛꯇ ꯆꯥꯏꯌꯦꯕ
ꯆꯥꯗ‌ꯦꯗ ꯑꯍꯥꯎꯕ꯫
ꯑꯍꯥꯎꯕꯅꯦ ꯗꫭ ꯍꯥꯎꯔꯕꯅꯦ ꯀꯩꯅꯣ꯫
ꯍꯥꯎꯇ‌ꯦ ꯍꯥꯎꯗ‌ꯦ꯫
꯫ ꯫ ꯀꯔꯝꯕꯕꯨ ꯑꯍꯥꯎꯕ ꯀꯧꯒꯦ ꯑꯗꯨꯗꯤ ꯅꯪ
ꯁꯥ ꯉꯥꯗꯩ ꯍꯣꯔ ꯍꯥꯎꯕꯅꯤ
ꯑꯦ ꯆꯤꯟꯒꯤ ꯋꯥꯅꯦ ꯑꯗꯨꯅ
ꯎꯝ ꯀꯩꯗꯧꯔꯤꯅꯣ ꯅꯪꯗꯤ
ꯁꯨꯝ ꯂꯩꯌꯦ ꯀꯔꯤꯝ ꯇꯧꯗꯦ ꯀꯩꯁꯨ ꯇꯧꯗꯦ ꯀꯩꯁꯨ ꯇꯧꯗꯦ
ꯅꯣꯏꯔꯣꯝꯗ ꯅꯣꯡꯒ ꯆꯨꯗ꯭ꯔꯣ
ꯅꯣꯡ ꯆꯨꯌꯦ
ꯅꯣꯡ ꯆꯨꯔꯕꯅꯤꯅ ꯂꯧꯒꯤꯗꯤ ꯅꯨꯡꯉꯥꯏꯔꯦ ꯂꯧ ꯇꯧꯕ ꯀꯥꯡꯕꯨꯒꯤꯗꯤꯀꯣ ꯅꯣꯡ ꯆꯨꯔꯝꯅꯤꯅ ꯑꯁ ꯍꯔꯥꯎꯔꯖꯥꯠꯅꯤ ꯏꯁꯤꯡ ꯋꯥꯠꯄꯒꯤ꯫ ꯑꯋꯥꯕꯒꯤꯁꯨ ꯂꯩꯔꯔꯣꯏ ꯅꯣꯡ ꯂꯥꯛꯑꯒꯗꯤ ꯅꯨꯡꯁꯥ ꯐꯧꯕꯒꯤ ꯑꯋꯥꯕ꯫ ꯑꯗꯨꯁꯨ ꯂꯩꯔꯔꯣꯏ ꯂꯩꯗꯅ ꯁꯨꯝ ꯌꯥꯝ꯫ ꯀꯩ ꯍꯥꯏꯒꯅꯤ ꯅꯨꯡꯉꯥꯏꯅ ꯊꯕꯛ ꯇꯧꯕ ꯌꯥꯔꯦꯕ ꯀꫭ꯫
ꯎꯝ ꯀꯣꯏꯔꯝꯃꯁꯨ ꯀꯣ꯫
ꯎꯝ꯫
ꯔꯣꯝꯗꯁꯨ꯫ ꯅꯣꯡ ꯆꯨꯋꯦ ꯅꯁꯤ ꯉꯁꯤ ꯅꯣꯡ ꯅꯤꯅꯤ ꯍꯨꯝꯅꯤꯗ꯫ ꯑꯗꯨꯒ ꯑꯈꯣꯏꯗ ꯂꯧ꯫ ꯍꯧꯔꯝꯃꯅꯦꯕ ꯂꯧ ꯂꯧꯔꯥꯡꯗꯣ ꯇꯧꯔꯝꯕꯅꯦ꯫ ꯂꯧꯔꯥꯡ ꯇꯧꯔꯒ ꯏꯁꯤꯡ ꯂꯩꯇꯕꯀꯣ꯫
ꯎꯝ ꯎꯝ꯫
ꯏꯁꯤꯡ ꯂꯩꯇꯕꯒꯤ ꯋꯥꯔꯒ ꯂꯩꯔꯝꯕꯗꯣ ꯅꫭꯡ꯫ ꯆꯨꯔꯛꯑꯦ ꯑꯗꯨꯅ ꯈꯔꯛꯇꯤ ꯑꯗꯨꯝ ꯂꯧ ꯍꯧꯅꯈ꯭ꯔꯦ꯫
ꯑꯣ ꯅꯪꯗꯤ ꯆꯠꯂꯣꯏꯗ꯭ꯔꯣ꯫
ꯍꯥꯥ
ꯅꯪ ꯆꯠꯂꯣꯏꯗ꯭ꯔꯣ꯫
ꯑꯩꯗꯤ ꯆꯠꯈꯤꯔꯣꯏꯗ ꯑꯩ ꯆꯠꯅꯤꯡꯉꯥꯏ ꯃꯇꯝ ꯋꯥꯠꯂꯤ ꯑꯩ꯫ ꯍꯩꯒꯗꯕ ꯊꯕꯛꯇꫭ ꯃꯇꯝ ꯋꯥꯠꯂꯤꯕ꯫
ꯑꯣꯀꯦ ꯂꯤꯡꯕꯗ ꯌꯥꯎꯒꯦ ꯍꯥꯏꯔꯣ꯫
ꯍꯥꯥ꯫ ꯂꯣꯏꯔꯝꯗꯥꯏꯗ ꯂꯧꯔꯣꯏ ꯂꯧ ꯂꯧꯗꯣ ꯂꯣꯏꯔꯝꯗꯥꯏꯗ꯫
ꯎꯝ ꯑꯆꯥ꯫ ꯑꯗꯨꯗꯤ ꯀꯧꯋꯣ ꯑꯩ ꯑꯩꯉꯣꯟꯗꯁꯨ꯫
ꯂꯣꯏꯔꯝꯗꯥꯏꯗ ꯆꯠꯀꯅꯤ ꯍꯥꯏꯕꯗꯤ ꯑꯈꯣꯏꯅ ꯁꯨꯕ ꯍꯩꯕ ꯊꯕꯛꯇꫭ꯫ ꯂꯩꯇ꯭ꯔ‌ꯦ꯫
ꯎꯝ ꯑꯣ꯫ ꯐꯔꯦꯅꯦ ꯑꯗꯣ ꯅꯪ ꯅꯪ ꯆꯠꯄꯗ ꯑꯩꯉꯣꯟꯗꯁꯨ ꯀꯧꯔꯛꯑꯣꯕ ꯑꯩꯁꯨ ꯌꯥꯎꯒꯦꯕ꯫
ꯎꯝ ꯈꯥꯎꯕ ꯃꯇꯝꯗꯀꯣ ꯂꯧ ꯈꯥꯎ꯫
ꯍꯦꯛ ꯀꯧꯔꯛꯇ꯭ꯔꯕ ꯅꯪ ꯊꯤꯔ ꯂꯥꯛꯇꯣꯏꯅꯦ꯫ ꯂꯧ ꯂꯧ ꯆꯠꯅꯤꯉꯥꯏ ꯀꯧꯗꯦ ꯍꯥꯏꯔꯒ꯫
ꯂꯥꯛꯇ꯭ꯔꯁꯨ ꯑꯩ ꯑꯗꯨꯝ ꯇꯧꯔ ꯅꯪ ꯑꯗꯨꯝ ꯂꯥꯛꯑꯣꯕ꯫
ꯍꯣꯏ ꯀꯧꯔꯛꯑꫭ ꯂꯥꯛꯀꯅꯤ ꯑꯩ ꯂꯥꯛ꯫
ꯅꯣꯏꯔꯣꯝꯗꯗꯤ ꯂꯧ ꯅꯣꯏ ꯂꯣꯏꯅꯔꯕꯣ
ꯂꯧ ꯂꯣꯏꯔꯦ ꯂꯧ ꯂꯤꯡꯕ ꯂꯣꯏ ꯂꯣꯏꯅꯔꯦ ꯑꯩꯈꯣꯏꯗꯗꯤ
ꯑꯁ ꯌꯥꯝ ꯐꯩꯍꯦ ꯊꯕꯛ ꯂꯩꯇ꯭ꯔꯔꯤꯅꯦ ꯑꯗꯨꯗꯤ
ꯊꯕꯛꯁꯦ ꯍꯟꯗꯛꯇꯤ ꯊꯕꯛ ꯁꯪꯉꯦ ꯍꯥꯏꯇꯥꯔꯦ ꯍꯣꯏ ꯊꯕꯛ ꯀꯌꯥ ꯀꯩꯅꯣ ꯇꯧꯗ꯭ꯔꯦ
ꯑꯣ
ꯊꯕꯛꯄꯨꯗꯤ ꯍꯤꯡꯂꯤ ꯃꯈꯩ ꯊꯕꯛꯄꯨꯗꯤ ꯑꯗꯨꯝ ꯂꯩꯗꯥ ꯂꯩꯕꯨꯗꯤ ꯑꯣꯏꯔꯒꯁꯨ ꯌꯥꯝ ꯕꯤꯖꯤ ꯑꯣꯏꯅ ꯊꯕꯛ ꯁꯨꯕꯗꯣ ꯑꯗꯨꯗꯤ ꯇꯧꯗ꯭ꯔꯦꯕ
ꯍꯥꯥ꯫
ꯊꯕꯛꯄꯨꯗꯤ ꯑꯗꯨꯝ ꯍꯤꯡꯂꯤ ꯃꯈꯥ꯫ ꯃꯈꯩꯗꯤ ꯑꯗꯨꯝ ꯊꯕꯛꯄꯨꯗꯤꯀꯣ ꯑꯗꯨꯝ ꯍꯤꯡꯂꯤ ꯃꯈꯩꯗꯤ ꯑꯗꯨꯝ ꯁꯨꯈꯤꯅꯤ ꯑꯗꯨꯕꯨ꯫ ꯎꯝ ꯊꯕꯛꯁꯦ ꯀꯔꯤ ꯍꯥꯏꯅꯤ ꯁꯨꯗ ꯌꯥꯗꯦ ꯉꯁꯤꯒꯁꯤ ꯇꯧꯕꯤꯗ꯫ ꯌꯥ ꯍꯥꯏꯕꯒꯤ ꯑꯋꯥꯕꯗꯨꯗꯤ ꯀꯩꯝ ꯂꯩꯇ꯭ꯔꯦ ꯍꯧꯖꯤꯛ꯫ ꯗꯤ ꯂꯧ ꯂꯤꯡꯕꯤꯈ꯭ꯔꯝꯅꯤꯅꯀꯣ꯫
ꯑꯣ ꯑꯈꯣꯏ ꯂꯧꯅꯗꯤ ꯃꯔꯨꯅꯤꯗꯅꯀꯣ꯫
ꯑꯗꯨꯅꯦ
ꯎꯝ ꯑꯩꯈꯣꯏꯔꯣꯝꯗꯁꯨ ꯈꯔ ꯑꯌꯥꯝꯕꯅꯗꯤ ꯂꯣꯏꯗ꯭ꯔꯤꯗ ꯑꯃ ꯐꯥꯎꯕ ꯐꯧ ꯑꯃ ꯐꯥꯎꯕ ꯌꯨꯝꯂꯥ ꯑꯃꯗ ꯐꯧ ꯑꯃ ꯐꯥꯎꯕ ꯍꯨꯟꯕ ꯂꯩꯇ꯭ꯔꯤꯌꯦ
ꯑꯣ ꯑꯣ ꯑꯣ
ꯍꯥꯏ ꯇꯕꯂꯤꯅꯕꯂꯤꯅ ꯑꯗꯨ ꯋꯥꯕꯅꯤꯅ ꯑꯟꯗꯥꯛ ꯀꯊ ꯅꯣꯡ ꯀꯥꯡꯅꯥ ꯍꯥꯏꯅ ꯍꯗꯛ ꯊꯣꯛꯂꯛꯄꯒꯦꯀꯣ ꯑꯗꯨꯒꯤꯅꯦ ꯅꯣꯏꯔꯣꯝꯗꯗꯤ ꯀꯔꯤ ꯀꯔꯤ ꯌꯦꯟꯁꯥꯡ
ꯏꯟꯖꯥꯟ ꯆꯕꯁꯦ ꯑꯗꯨꯝ ꯃꯇꯝꯒꯤ ꯏꯟꯁꯥꯡ ꯍꯥꯏꯇꯥꯔꯦ ꯎꯁꯣꯏꯒꯨꯝꯕ ꯑꯗꯨꯝ ꯅꯥꯄꯤ ꯏꯟꯖꯥꯡ ꯅꯥꯄꯤ ꯈꯔ ꯑꯗꯨꯝ ꯆꯥꯏ
ꯃꯇꯝꯒꯤ ꯑꯗꯨꯝ ꯄꯨꯊꯣꯛꯄꯀꯣ ꯑꯗꯨꯒꯨꯝꯕ ꯑꯗꯨꯝ ꯆꯥꯔꯦ ꯍꯪꯒꯥꯝ ꯃꯇꯝꯗ ꯑꯗꯨꯝ ꯍꯪꯒꯥꯝ ꯆꯥꯔꯦ ꯍꯧꯖꯤꯛꯇꯤ ꯀꯔꯤ ꯍꯥꯏꯅꯤ ꯂꯧ ꯀꯥꯡꯧ ꯇꯧꯕ ꯀꯥꯡꯕꯨꯗꯨꯣ ꯅꯍ ꯀꯥꯡꯧꯗ ꯊꯥꯕ ꯏꯟꯖꯥꯡ ꯅꯥꯄꯤ ꯀꯩ ꯀꯩ ꯆꯅꯝ ꯨ ꯀꯩ ꯀꯩꯒꯨꯝꯕ ꯑꯗꯨꯝ ꯄꯨꯊꯣꯛꯑꯦ ꯃꯥꯏꯔꯦꯟ ꯃꯅꯥꯒꯨꯝꯕ ꯃꯥꯏꯔꯦꯟꯒꯨꯝꯕ ꯑꯗꯨꯝ ꯑ ꯈꯣꯠꯄ ꯑꯗꯨꯝ ꯆꯥꯕ ꯍꯧꯔꯦ ꯑꯗꯨꯗꯤ
ꯑꯣ ꯑꯈꯣꯏꯁꯨꯅꯦ ꯃꯥꯏꯔꯦꯟ ꯃꯅꯥ ꯒꯨꯝꯕ ꯑ ꯀꯣ ꯑ
ꯑꯆꯥ ꯑꯣ
ꯍꯣꯏ
ꯎꯝ ꯁꯣꯏꯕꯨꯝ ꯎꯁꯣꯏꯀꯣ ꯎꯁꯣꯏ ꯂꯩꯌꯦ
ꯑꯣ ꯑꯩꯗꯤ ꯎꯁ ꯌꯥꯝ ꯆꯥꯕ ꯄꯥꯝꯃꯦ
ꯑꯦ ꯑꯗꯨꯗꯤ ꯍꯣꯏ ꯋꯥꯠꯁꯦꯞ ꯋꯥꯠꯁꯦꯞ ꯎꯝ
ꯑꯩꯈꯣꯏꯁꯨ ꯂꯩꯌꯦ ꯑꯗꯨꯒ ꯎꯝ
ꯎꯝ
ꯑꯗꯨꯝ ꯑꯩꯈꯣꯏꯁꯨ ꯑꯗꯨꯝ ꯆꯥꯏ ꯎꯁꯣꯏꯗꯣ ꯌꯥꯝ ꯍꯥꯎꯋꯦ
ꯑꯣ ꯍꯣ
ꯎꯁꯣꯏ ꯌꯥꯝ ꯄꯥꯝꯃꯦ ꯅꯪꯗꯤ ꯄꯥꯝꯗ꯭ꯔꯣ
ꯎꯝ ꯆꯥꯏꯗ ꯑꯗꯨꯝ ꯆꯥꯏꯗ ꯑꯩꯁꯨ ꯑꯗꯨꯝ ꯆꯥꯏꯗ ꯎꯁꯣꯏꯗꯤ ꯌꯥꯝ ꯄꯥꯝꯅꯗꯤ ꯆꯥꯗꯦ ꯑꯗꯨꯕꯨ ꯑꯗꯨꯝ ꯆꯥꯏꯗ ꯆꯥꯗꯕꯗꯤ ꯅꯠꯇꯦꯕꯀꯣ ꯑꯗꯨꯝ ꯆꯥꯏ
ꯎꯁꯣꯏꯗꫭ
ꯎꯝ
ꯑꯩꯗꯤ ꯌꯥꯝ ꯄꯥꯝꯃꯦ ꯎꯁꯣꯏꯗꯤ ꯌꯥꯝ ꯍꯥꯎꯅ
ꯑꯣ ꯑꯆꯥꯆꯥ ꯆꯥꯏꯗ ꯑꯩꯁꯨ ꯍꯥ
ꯅꯪꯗꯤ ꯀꯔꯤ ꯃꯊꯦꯜ ꯑꯣꯏꯅ ꯄꯥꯝꯕ꯭ꯔꯕ
ꯑꯩꯗꯤ ꯑꯥꯝ ꯑꯥ ꯀꯔꯤ ꯍꯥꯏꯗꯨꯅꯤ ꯑꯂꯨꯒꯨꯝꯕ ꯑꯗꯒꯤ ꯍꯪꯒꯥꯝ ꯑꯗꯒꯤ ꯃꯥꯏꯔꯦꯟꯗꯤ ꯀꯩꯌꯥ ꯆꯥꯅꯤꯡꯗꯦ ꯑꯗꯨꯕꯨ ꯃꯁꯔꯨꯝꯒꯨꯝꯕ ꯕꯤꯟꯁꯒꯨꯝꯕ ꯑꯗꯨꯒꯨꯝꯕꯗꯤ ꯑꯗꯨꯝ ꯆꯥꯏ ꯌꯥꯏ
ꯎꯝ ꯑꯂꯨꯒꯨꯝꯕꯗꯤ ꯑꯩꯗꯤ ꯌꯥꯝ ꯆꯥꯅꯤꯡꯗꯦꯗ
ꯑꯣ ꯑꯂꯨꯗꯤ ꯀꯔꯤ ꯍꯥꯏꯅꯤ ꯉꯧꯔꯒ ꯆꯥꯕꯁꯨ ꯌꯥꯏ ꯑꯦꯟ ꯗꯦꯟ ꯐꯨꯠꯂꯒ ꯑꯃꯨꯛꯀ ꯑꯃꯦꯠꯄ ꯇꯧꯔꯒ ꯑꯗꯨꯝ ꯆꯥꯕꯁꯨ ꯌꯥꯏ ꯏꯟꯖꯥꯡ ꯑꯣꯏꯅ ꯁꯣꯏꯗꯅ ꯆꯥꯕ ꯌꯥꯏ ꯌꯥꯏ ꯌꯥꯏꯗꯅꯥ
ꯊꫭꯡꯑꯗꯤ ꯌꯥ ꯌꯥꯏ
ꯍꯣꯏ ꯑꯗꯨꯕꯨꯗꯤ ꯌꯥꯏ ꯌꯥꯏꯑꯕ
ꯎꯝ ꯑꯗꯨꯅꯦ ꯎ ꯑꯗꯨꯕꯨ ꯃꯤ ꯈꯔꯗꯤ ꯑꯂꯨ ꯆꯥꯗ ꯑꯃ ꯂꯩ
ꯎꯝ ꯑꯂꯨ ꯆꯥꯅꯤꯡꯗꯕ ꯂꯩꯌꯦ ꯅꯠꯇ꯭ꯔꯥ
ꯑꯩꯒꯤꯗꯤ
ꯑꯗꯨ
ꯎꯁꯣꯏꯒꯨꯝꯕ ꯁꯣꯏꯕꯨꯝꯒꯨꯝꯕ ꯑꯗꯨꯒ ꯑꯩꯗꯤ ꯍꯪꯒꯥꯝ ꯆꯥꯕ ꯌꯥꯗꯦ ꯍꯪꯒꯥꯝꯗꯣ ꯆꯂꯦꯗꯅ
ꯎꯝ
ꯑꯗꯨꯒꯤ ꯍꯪꯒꯥꯝ ꯍꯦꯛ ꯆꯥꯔꯕ ꯀꯣꯛꯁꯤ ꯑꯗꯨꯝ ꯉꯥꯎꯕꯒꯨꯝ ꯇꯧꯋꯦ ꯍꯥꯏꯗꯤ ꯅꯨꯡ ꯁꯤ ꯀꯟꯕꯤꯔꯥ ꯀꯟꯗ꯭ꯔꯦ
ꯕ ꯗꯤꯁ꯭ꯔꯤꯛ ꯀꯟꯕꯩ ꯑꯣꯏꯔꯝꯒꯅꯤ ꯌꯥꯝꯅ
ꯑꯣ ꯑꯗꯨꯒꯨꯝꯕ ꯆꯥꯕ ꯌꯥꯗꯦ
ꯍꯪꯒꯥꯝꯗꯤ ꯑꯦꯁꯤꯗꯤꯠ ꯇꯤ ꯑꯦꯁꯤꯗꯤꯇꯤ ꯑꯁꯤꯟꯕ ꯍꯪꯒꯥꯝꯗꯤꯦ ꯑꯦꯁꯤꯗꯤꯇꯤ ꯌꯥꯝ ꯋꯥꯡꯕꯅꯦ ꯍꯪꯒꯝꯗꯤꯀꯣ ꯍꯪꯒꯝꯁꯦ ꯑꯩꯈꯣꯏꯅ ꯁꯨꯝ ꯆꯥꯕꯒꯤ ꯁꯨꯝ ꯄꯪꯊꯣꯡ ꯊꯣꯡꯉꯒ ꯄꯪꯆꯥ ꯆꯥꯕꯒꯤ ꯁꯨꯝ ꯆꯥꯕ ꯌꯥꯏ ꯍꯥꯏꯕꯒꯤ ꯋꯥꯅꯤ ꯍꯪꯒꯥꯝ ꯁꯦ ꯑꯩꯈꯣꯏꯅ ꯆꯥꯛ ꯂꯥꯝꯕ ꯃꯇꯝꯗ ꯃꯅꯥꯁꯦ ꯊꯠꯂꯒ ꯀꯩꯁꯨ ꯆꯥꯗꯕꯤꯗ ꯑꯗꯨ
ꯍꯪꯒꯥꯝ ꯈꯛꯇꯪ ꯑꯗꯨꯝ ꯁꯥꯏꯔ ꯆꯥꯎꯕ ꯄꯤ ꯇꯥꯒꯦ ꯇꯧꯕꯅꯦ ꯁꯥꯕꯅꯦꯕ ꯃꯉꯣꯟꯗ
ꯑꯗꯨꯅꯦ ꯑꯩꯈꯣꯏꯅ ꯀꯣꯛ ꯆꯤꯛꯄꯗꯒ
ꯎꯝ
ꯅꯠꯇ꯭ꯔꯥ
ꯍꯣꯏ ꯀꯣꯛꯁꯨ ꯆꯤꯛꯀꯅꯤ ꯑꯦꯟ ꯗꯦꯟ ꯅꯣꯠ ꯑꯣꯟꯂꯤ ꯗꯦꯠ ꯃꯉꯣꯟꯗ ꯑꯩꯈꯣꯏꯅ ꯁꯨꯒꯥꯏꯔꯒ ꯃꯍꯤꯗꯨ ꯁꯨꯝꯗꯣꯛꯑꯒ ꯐꯨꯠ ꯐꯨꯠꯂꯒꯗꯤ ꯃꯉꯣꯟꯗ ꯃꯍꯤꯗꯣ ꯃꯊꯛꯇ ꯇꯥꯎ ꯍꯠ ꯀꯣ ꯈꯨꯗꯤꯡ ꯃꯈꯩꯗꯣ ꯑꯗꯨꯝ ꯆꯥꯃꯁ ꯑꯃ ꯇꯧꯔꯒ ꯀꯣꯠꯊꯣꯛ ꯀꯣꯠꯊꯣꯛ ꯈꯣꯠꯊꯣꯛꯂꯒ ꯂꯥꯁꯇ ꯇꯥꯍꯧꯕ ꯃꯄꯪ ꯑꯣꯏꯅ ꯇꯥꯍꯧꯕ ꯍꯪꯒꯥꯝꯒꯤ ꯃꯍꯤ ꯍꯥꯏꯇꯥꯔꯦ ꯑꯆꯥꯊꯥꯎ ꯅꯠꯇꯕ ꯍꯪꯒꯥꯝ ꯐꯨꯠꯄꯒꯤ ꯃꯍꯤꯗꯣ ꯑꯗꯨ ꯄꯈ꯭ꯔꯒꯗꯤ ꯑꯗꯨ ꯁꯤꯜꯂꯛꯀꯅꯦꯕ ꯌꯥꯝꯅ ꯁꯤꯟꯒꯅꯤ ꯆꯝꯄ꯭ꯔꯥꯒꯤ ꯇꯥꯏꯞꯇ ꯂꯥꯛꯀꯅꯤ ꯑꯗꯣ ꯑꯦꯁꯤꯠ ꯌꯥꯝ ꯋꯥꯡꯕꯅꯦ ꯃꯥꯗꯣ
ꯑꯗꯨꯅꯦ ꯑꯗꯨ ꯑꯩꯗꯤ ꯆꯥꯕ ꯌꯥꯗꯦ ꯍꯪꯒꯥꯝꯗꯣ
ꯑꯣ ꯑꯣ ꯑꯗꯨꯅꯅꯦ ꯍꯣꯏ ꯑꯗꯨꯗꯤ ꯅꯪ ꯍꯪꯒꯥꯝ ꯆꯥꯕ ꯌꯥꯗ꯭ꯔꯗꯤ
ꯀꯣꯛ ꯉꯥꯎꯋꯦ
ꯎꯝ ꯑꯗꯨꯗꯤ ꯇꯤꯡꯈꯪ ꯄꯥꯟꯕ ꯃꯅꯥ ꯑꯃ ꯀꯔꯤ ꯅꯥꯎꯁꯦꯛ ꯅꯥꯎꯁꯦꯛ ꯅꯝꯕꯤ ꯍꯥꯏꯕ꯭ꯔꯥ
ꯑꯥ
ꯅꯥꯎꯁꯦꯛ ꯅꯝꯕꯤ ꯍꯥꯏꯕ꯭ꯔꯥ ꯇꯤꯡꯈꯪ ꯄꯥꯟꯕꯤ ꯃꯅꯥ ꯑꯃ ꯂꯩꯕꯗꯣ ꯑꯗꯨꯁꯨ ꯆꯥꯕꯗ ꯑꯗꯨꯁꯨ ꯌꯥꯝ ꯌꯦꯠꯄꯅꯦ ꯃꯔꯩꯗꯀꯣ ꯆꯥꯕꯗ ꯃꯔꯩ ꯌꯥꯝ ꯌꯦꯠꯄꯅꯦ ꯑꯗꯨꯁꯨ ꯆꯥꯕ ꯌꯥꯝ ꯅꯨꯡꯉꯥꯏꯇꯕꯅꯦ ꯎꯝ ꯑꯗꯨ ꯆꯥꯕ ꯅꯨꯡꯉꯥꯏꯔꯥꯔꯣꯢ ꯍꯣꯏ ꯑꯗꯒꯤ ꯍꯩꯔꯤꯕꯣꯞꯀꯨꯝꯕ ꯆꯥꯕ ꯐꯔꯛ ꯇꯥꯒꯅꯤ ꯑꯗꯨꯒꯨꯝꯕꯗꯣ
ꯑꯣ
ꯍꯥꯏꯔꯤꯕꯣꯞ ꯇꯥꯔꯒꯗꯤ ꯅꯪ ꯌꯦꯠꯄ ꯈꯣꯡꯒꯨꯝꯕ ꯆꯤꯛ ꯇꯥꯡ ꯇꯥꯡ ꯆꯤꯛꯄ ꯑꯗꯨꯒꯨꯝꯕꯒꯤ ꯈꯔ ꯂꯥꯛꯀꯅꯤ
ꯑꯣ ꯑꯗꯨꯅꯦ ꯑꯩꯗꯤ ꯌꯥꯝꯅ ꯆꯥꯕ ꯌꯥꯗꯕꯅꯦ ꯇꯥꯕ ꯌꯥꯔꯦ ꯑꯗꯨꯒ ꯀꯩꯅꯣ ꯇꯥ
ꯎꯝ ꯎꯝ
ꯝꯕ ꯅꯗꯨ
ꯎꯝ ꯎꯝ
ꯈꯔꯥ ꯆꯥꯕꯥ ꯌꯥꯏ
ꯑꯣ
ꯐꯩꯅꯗꯤ ꯄꯥꯝꯕ ꯑꯦ ꯆ
ꯍꯣꯏꯅꯦ ꯍꯣꯢꯅꯦ ꯆꯤꯟ ꯆꯤꯟꯗ ꯄꯥꯝꯗꯕ ꯀꯅꯥ ꯂꯩꯒꯦꯅꯦ ꯍꯥ
ꯑꯍꯥ
ꯑꯗꯨꯅꯦ ꯆꯤꯟꯗ ꯄꯥꯝꯗꯕ ꯀꯅꯥ ꯂꯩ ꯌꯦ ꯑꯥꯍꯥꯎꯕ ꯄꯣꯠꯇꯨꯕꯨ ꯍꯥꯥ
ꯎꯝ ꯇꯪꯒ ꯉꯥꯁꯤ ꯒꯗꯥꯏꯗꯥ ꯆꯠꯀꯗ꯭ꯔꯣ
ꯀꯏꯝ ꯆꯠꯇꯦ ꯉꯁꯤꯗꯤ ꯁꯨꯝ ꯂꯩꯒꯅꯤ ꯀꯏꯝ ꯆꯠꯂꯣꯏ
ꯑꯣ
ꯅꯪꯗꯤ ꯎꯝ ꯑ ꯑꯣ ꯐꯩꯅꯦ ꯑꯗꯨꯗꯤ ꯗꯨꯝ ꯅꯨꯡꯊꯤꯟ ꯆꯨꯞꯄ ꯋꯥꯔꯤ ꯁꯥ ꯂꯩꯔꯁꯤꯅꯦꯍꯥ
ꯍꯣꯏ
ꯌꯥꯏ ꯌꯥꯏꯀꯣ
ꯌꯥꯏꯌꯦ
ꯍꯥꯥ ꯇꯣꯞ ꯇꯣꯞꯄ ꯋꯥꯔꯤꯁꯨ ꯑꯗꯨꯝ ꯁꯥꯔ ꯂꯩꯔꯁꯦ ꯃꯩ ꯑꯗꯨꯝ ꯅꯨꯉꯥꯏ ꯃꯩꯗꯤ ꯑꯗꯨꯝ ꯔꯤꯒꯨꯂꯔ ꯑꯣꯏꯌꯦ ꯂꯥꯛꯇꯕ ꯃꯇꯝꯁꯨ ꯂꯩꯗ ꯂꯩꯕꯨꯗꯤ ꯑꯩꯈꯣꯏꯗꯁꯨ